ꯇꯥꯏ ꯀꯣ
ꯇꯥꯏ ꯀꯔꯤ ꯇꯧꯔꯤꯅꯣ
ꯇꯝꯕꯅꯤ
ꯀꯣꯂꯦꯖ ꯁ꯭ꯀꯨꯜꯒꯨꯝꯕ ꯆꯠꯇ꯭ꯔꯣ
ꯄꯤ ꯑꯣꯏꯔꯦ
ꯑꯣ ꯀꯣꯂꯦꯖ ꯀꯥꯔꯤꯔꯣ ꯅꯠꯇ꯭ꯔꯒ ꯁ꯭ꯀꯨꯜ ꯀꯥꯔꯤꯔꯣ
ꯀꯂꯦꯖ ꯀꯕ
ꯎꯝ ꯈꯨꯟꯗ ꯂꯩꯕ꯭ꯔꯣ ꯔꯦꯟꯗ ꯂꯩꯕ꯭ꯔꯣ
ꯑꯦꯟꯅ ꯂꯩꯌꯦꯦ
ꯑꯩꯁꯨ ꯑꯗꯨꯝ ꯐꯝꯃꯒ ꯂꯩꯗ
ꯆꯥꯛ ꯇꯣꯛꯄꯒꯤ ꯇꯨꯝꯅꯤꯡ ꯂꯛꯑꯦ ꯍꯥꯏꯁꯦ
ꯑꯣ ꯎꯝ ꯐ꯭ꯔꯤ ꯇꯥꯏꯝ ꯑꯣꯏꯔꯗꯤ ꯑꯗꯨꯝ ꯇꯧꯕꯅꯤꯗ ꯑꯗꯨꯃꯥꯏꯅ
ꯎꯝ ꯏꯗꯥꯡ ꯁꯔꯦ ꯅꯪꯗꯤꯦ
ꯄꯦꯔꯛ ꯄꯦꯔꯨꯛ ꯐꯨꯠꯂꯒ ꯆꯥꯔꯦ ꯏꯔꯣꯟꯕ ꯑꯃꯒ
ꯆꯛꯁꯒ꯭ꯔꯣ
ꯍꯥ
ꯆꯠꯄ ꯆꯪꯕ꯭ꯔꯣ ꯍꯥꯏꯕ
ꯑꯦ ꯍꯅꯤꯅꯦ ꯄꯤꯔꯨꯕ ꯆꯕ
ꯈꯥꯗ꯭ꯔꯣ
ꯈꯥꯗꯨꯗ ꯁꯔꯣꯝꯗꯗꯤ ꯈꯥꯗ ꯂꯞꯄ
ꯎꯝ
ꯈꯣꯏꯅꯤ ꯑꯩꯈꯣꯏꯗꯤ ꯈꯨꯟꯗ ꯂꯩꯕꯅꯤꯅ ꯄꯤꯔꯨꯛꯀꯨꯝꯕ ꯀꯔꯤ ꯀꯔꯤꯒꯨꯝꯕ ꯆꯥꯏ
ꯌꯥꯝ ꯐꯩꯅꯤ ꯀꯨꯝꯃꯗꯣ ꯐꯉ
ꯎꯝ
ꯁꯨ ꯍꯥꯎ ꯍꯥꯎꯅꯦ ꯏꯗ
ꯍꯥꯥ
ꯑꯁꯤꯗꯗꯤ ꯍꯧꯗꯦꯕ ꯑꯃ ꯑꯅꯤ ꯈꯛꯄ
ꯎꯝ ꯅꯪꯗꯤ ꯀꯩ ꯃꯩꯊꯦꯜ ꯆꯥꯔꯒꯦ ꯃꯁꯤ ꯆꯤꯗꯤ ꯍꯣꯔꯦꯟ ꯂꯥꯎꯕ ꯀꯨꯝꯒꯅꯤ ꯉꯥꯏꯍꯥꯛ ꯂꯩꯔꯒ ꯎꯝ
ꯊꯦꯡꯉꯅꯦ
ꯍꯣꯏ ꯑꯩꯗꯣ ꯑꯌꯨꯛꯇ ꯀꯣꯆꯤꯡ ꯆꯠꯄ ꯑꯗꯨꯒ ꯄꯨꯡ ꯇꯦꯟ ꯇꯦꯟ ꯑꯗꯨꯋꯥꯏꯗ ꯌꯧꯔꯛꯑꯦ ꯑꯩ ꯌꯨꯝ ꯑꯗꯨ ꯆꯥꯛꯊꯣꯛꯑꯒ ꯍꯧꯖꯤꯛ ꯉꯥꯏꯍꯥꯛ ꯄꯣꯊꯥꯔꯝꯕꯅꯤ ꯍꯣꯔꯦꯟ ꯑꯁꯇꯔ ꯄ꯭ꯂꯥꯎꯋꯤꯡ ꯄ꯭ꯂꯥꯎꯋꯤꯡ ꯆꯠꯀꯅꯤ ꯄ꯭ꯂꯥꯎꯋꯤꯡ ꯈꯪꯕ꯭ꯔꯥ
ꯑꯣ
ꯑꯗꯨ ꯑꯗꯨ ꯆꯒꯅꯤ ꯃꯇꯝꯅꯤꯅ ꯍꯧꯖꯤꯛ ꯅꯠꯇꯦ ꯑꯩꯒ ꯏꯌꯥꯝꯕꯒ ꯑꯗꯨꯒ ꯑꯩꯈꯣꯏ ꯕꯕꯥꯒ ꯑꯍꯨꯝ ꯆꯠꯀꯅꯤ ꯎꯟ
ꯍꯨꯝ
ꯀꯩ ꯀꯩ ꯀꯣꯂꯦꯖꯇ ꯇꯝꯒꯦ
ꯊꯩꯗꯣꯛꯄ ꯌꯥꯗꯅꯦ
ꯑꯦ ꯀꯥꯏꯗ ꯀꯥꯏ ꯑꯗꯨꯗꯤ ꯀꯩꯁꯤꯃꯤꯇꯔ ꯎ ꯇ꯭ꯔꯦꯅꯤꯡ ꯑꯃ ꯇꯧꯕ
ꯑꯥꯎ
ꯑꯣ ꯐꯩ ꯐꯩ ꯔꯦꯟꯗꯗꯤ ꯅꯇꯣꯝꯇ ꯂꯩꯕ꯭ꯔꯣ ꯅꯌꯥꯝꯕ ꯈꯣꯏꯗꯅ ꯆꯤꯟꯅꯅꯥꯎꯈ ꯂꯩꯕ꯭ꯔꯣ ꯎ ꯐꯩ ꯐꯩ
ꯎꯝ
ꯅꯨꯡꯉꯥꯏꯇ ꯅꯨꯡꯉꯥꯏꯕ꯭ꯔꯣ ꯔꯦꯟꯗ ꯂꯩꯕꯗꯣ
ꯅꯨꯡꯉꯥꯏꯇꯦ
ꯀꯩꯒꯤꯔꯣ
ꯌꯨꯝ ꯆꯠ ꯅꯤꯡꯕꯒꯤ
ꯍꯦꯍꯑꯍꯥ ꯍ ꯍꯥꯍꯥ
ꯆꯠꯇꯁꯨꯌꯥꯗꯦ
ꯎꯝ ꯏꯔꯥꯡ ꯂꯩꯕꯅꯤꯅ
ꯑꯥ ꯑ
ꯈꯨꯟꯗꯒꯤ ꯑꯥꯞꯇꯪ ꯋꯥꯥꯞꯇꯅ ꯆꯠꯄ ꯌꯥꯕꯅꯤꯅ ꯅꯨꯡꯉꯥꯏꯔꯅꯦ
ꯑꯔꯝꯒꯅꯤ ꯅꯣꯏꯗꯤ ꯈꯨꯟꯗ ꯂꯩꯕꯒꯤ
ꯍꯣꯏ ꯑꯩꯁꯨ ꯁꯤꯇꯤꯗ ꯑꯗꯨꯝ ꯂꯥꯛꯑꯦ ꯀꯣꯆꯤꯡ ꯆꯠꯄꯗꯣ ꯑꯩ ꯑꯞꯗꯣꯉꯥꯜꯗꯥꯎꯟ ꯆꯠꯄꯅꯦ ꯃꯣꯔꯅꯤꯡꯒꯤ
ꯀꯨꯏꯔꯛꯑꯣ ꯈꯣꯏꯔꯣꯝꯗꯁꯨ
ꯅꯣꯏ ꯅꯣꯏ ꯂꯩꯐꯝꯁꯨ ꯈꯪꯗꯧ ꯑꯗꯨꯕꯨ
ꯂꯥꯛꯀꯦ ꯍꯥꯏꯔꯅꯦ ꯍꯥꯏꯕꯤꯒꯅꯦ
ꯑꯦꯁ ꯍꯥꯥ
ꯑꯗꯗꯤ ꯅꯠꯇ ꯍꯥꯏꯗ
ꯍꯣꯏ ꯍꯣꯏ ꯈꯪꯑꯦ ꯈꯪꯑꯦ ꯆꯍꯤ ꯀꯌꯥ ꯁꯨꯔꯒꯦ ꯑꯗꯣ ꯅꯪꯅ ꯇꯝꯕꯗꯨꯗꯤ ꯄ꯭ꯔꯥꯏꯃꯔꯤꯒꯤꯔꯣ ꯅꯠꯇ꯭ꯔꯒ ꯀꯔꯤꯒꯨꯝꯕꯩ ꯇꯝꯕꯔꯣ
ꯥꯏꯔꯤꯒꯤꯅꯤ ꯐꯔꯁ ꯏꯌꯥꯔꯅꯤꯗ ꯑꯦꯛꯖꯝ ꯇꯧꯒꯗ ꯑ ꯏꯔꯥꯡ ꯂꯩꯕꯒꯤ ꯄꯣꯁꯄꯣꯟ ꯇꯧꯔꯦ
ꯑꯣ ꯀꯣꯂꯦꯖꯇꯤ ꯂꯣꯏꯔꯕꯣ
ꯑꯥ ꯂꯣꯏꯔꯦ
ꯎꯝ
ꯀꯩꯗꯧꯉꯩ ꯂꯣꯏꯕ ꯑꯩꯗꯤ ꯑꯩꯗꯤ ꯗ꯭ꯔꯣꯞ ꯑꯥꯎꯠ ꯇꯧꯔꯒ ꯑꯩꯗꯤ ꯗ꯭ꯔꯣꯞ ꯑꯥꯎꯠ ꯇꯧꯔꯒ ꯃꯨꯛꯀꯐꯔ ꯁꯦꯝꯍꯧꯔꯅꯤ
ꯑꯁ ꯀꯔꯤꯒꯤ
ꯑꯁ ꯑꯩꯗꯣ ꯏꯟꯖꯨꯔꯤ ꯂꯩꯕꯗꯨꯒꯤ ꯆꯠ ꯠꯄ ꯉꯝꯗꯕꯒꯤ
ꯑꯣ ꯁꯍꯤꯔꯣ ꯄꯃꯨ ꯑꯦꯕ
ꯍꯣꯏ ꯑꯩꯁꯨ ꯄꯥꯝꯃꯨꯔꯤꯅꯦ ꯑꯗꯨꯕꯨ ꯎꯄꯥꯏ ꯂꯩꯇꯕꯀꯣ
ꯎꯝ
ꯑꯃꯨꯛꯀ ꯀꯔꯦꯁꯄꯣꯟꯗꯦꯟꯒꯨꯝꯕ ꯀꯣꯂꯦꯖꯀꯤ ꯀꯥꯔꯗꯤ ꯐꯗꯣꯏꯔꯤꯕ ꯅꯤ
ꯑꯩꯈꯣꯏꯔꯣꯝꯗ ꯂꯩ
ꯎꯝ
ꯆꯍꯤ ꯀꯌꯥ ꯁꯨꯔꯒꯦꯅ ꯅꯪꯅ ꯂꯣꯏꯕ ꯁꯤꯦꯃꯤꯁꯇꯔꯗꯤ
ꯑꯁꯤ ꯌꯥꯅ ꯂꯣꯣꯏꯕꯅꯤꯗ
ꯑꯣ ꯐꯅꯦ
ꯑꯩꯉꯣꯟꯗꯒꯤ ꯍꯟꯕ꯭ꯔꯥ ꯅꯪ
ꯅꯪ ꯅꯍꯥꯟꯂꯗ
ꯍ ꯏꯁ ꯑꯁ ꯍꯡ꯭ꯔꯣ
ꯍꯣꯏ ꯑꯩꯈꯣꯏꯗꯤ ꯑꯉꯥꯡ ꯑꯣꯏꯔꯤꯗ
ꯍꯥꯏ
ꯃꯥꯟ
ꯑꯦ ꯈꯔ ꯈꯣꯟ ꯈꯣꯟꯁꯦ ꯆꯥꯎꯕꯅꯤꯅꯀꯣ ꯑꯗꯨꯒ ꯉꯥꯡꯕꯁꯇꯥꯁꯨ ꯑꯗꯨꯝ ꯃꯦ ꯆ ꯃꯥꯟꯕꯨꯒꯅꯤ
ꯏꯟꯇꯤꯗꯤ ꯍꯝꯅꯤꯗ ꯅꯪꯁꯨ
ꯍꯣꯏ ꯇ꯭ꯋꯦꯟꯇꯤꯗꯤ ꯍꯦꯜꯂꯦ
ꯅꯥꯕꯤ ꯀꯌꯥꯅ ꯑꯣꯅ ꯈꯪꯗꯦ
ꯐꯥꯏꯚ ꯃꯉꯥ ꯃꯉꯥ ꯑꯣꯏ ꯅꯪꯗꯦ
ꯑꯩꯅ ꯃꯔꯤ
ꯑꯣ ꯅꯉꯪꯅ ꯀꯌꯥ ꯁꯨꯕ
ꯑꯩꯅ ꯂ
ꯑꯣꯁ
ꯅꯣꯏ ꯅꯣꯏ ꯏꯃꯨꯡꯗꯗꯤ ꯌꯨꯝ ꯄꯥꯟꯕꯁꯨ ꯌꯥꯎꯔꯝꯃꯅꯤꯅꯦ
ꯎꯝ ꯅꯨꯨꯄꯥ ꯑꯍꯨꯝꯅꯤ ꯌꯨꯝ ꯄꯥꯟꯈ꯭ꯔꯦ ꯃꯣꯏꯗꯤ ꯂꯣꯏꯅ ꯅꯨꯄꯤ ꯊꯤꯈ꯭ꯔꯦ ꯏ ꯊꯍꯟꯗ ꯉꯥꯏꯍꯧꯔꯦ
ꯅꯪꯅ ꯈꯔ ꯒ꯭ꯌꯥꯟ ꯇꯥꯔꯒ ꯀꯨꯞꯅ ꯌꯦꯡꯉꯒ ꯅꯠꯇ꯭ꯔꯗꯤ
ꯈꯨꯠꯇ ꯄꯩꯁꯥ ꯊꯣꯛꯇꯅ ꯌꯨꯝ ꯄꯥꯟꯕ ꯌꯥꯗꯦꯅꯦ
ꯍꯣꯏ ꯑꯗꯨꯅꯤꯅꯦ
ꯌꯥꯝ ꯋꯥꯒꯅꯦꯕ
ꯎꯝ ꯍꯣꯏ ꯅꯪꯅ ꯍꯣꯏ ꯈꯔ ꯊꯣꯛꯑꯁꯨ ꯅꯪ ꯅꯪ ꯅꯪꯒꯤ ꯂꯣꯏꯅꯗ ꯑꯗꯨꯒ ꯃꯤꯗꯨꯅ ꯄꯩꯁꯥ ꯇꯥꯟꯕ ꯍꯩꯗꯤ ꯑꯗꯨꯝ ꯀꯥꯏꯗꯅ
ꯑꯗꯨꯁꯨ ꯐꯪꯕ ꯃꯥꯟꯗ꯭ꯔꯦꯗ
ꯐꯪꯒꯅꯤ ꯐꯪꯒꯅꯤ
ꯐꯪꯅꯕ ꯂꯥꯏ ꯈꯨꯔꯣꯝꯕꯤꯌꯣ
ꯎꯝ ꯑꯗꯨꯕꯨ ꯅꯪꯅ ꯈꯟꯗꯣꯏꯕꯗꯤ ꯄꯩꯁꯥ ꯄꯥꯏꯒꯦꯔꯥ ꯄꯥꯏꯔꯣꯏꯗ꯭ꯔꯥ ꯃꯕꯨꯛ ꯐꯕ ꯊꯤꯔ ꯂꯣꯏꯔꯦ ꯊꯕꯛ ꯇꯧꯕ ꯀꯟꯕꯀꯣ
ꯎꯝ
ꯑꯗꯨꯒꯨꯝꯕ ꯊꯤꯔꯣ
ꯎꯝ ꯌꯨꯝ ꯄꯥꯟꯕ ꯌꯥꯎꯗ꯭ꯔꯤꯕꯣ ꯅꯣꯏꯒꯤꯗꯤ
ꯑꯥ ꯅ ꯋꯥꯥꯛ ꯅꯨꯡꯉꯥꯏꯇ
ꯅꯕꯨꯡꯁꯤꯡꯗꯣ ꯌꯨꯝ ꯄꯥꯟꯕ ꯑꯃ ꯐꯥꯎ ꯌꯥꯎꯗ꯭ꯔꯤꯕꯣ ꯍꯥꯏꯕꯅꯦ
ꯏꯁ ꯑꯩꯈꯣꯏꯗꯤ ꯑꯉꯥꯡ ꯑꯣꯏꯔꯤꯔ ꯑꯩꯅ ꯁꯦꯀꯦꯟ ꯄꯣꯛꯄꯅ ꯏꯌꯥꯝꯕ ꯑꯃ ꯂꯩ ꯑꯗꯨꯒ ꯏꯆꯥꯟꯅꯨꯄꯤ ꯑꯅꯤ ꯑꯗꯨꯒ ꯏꯅꯥꯎꯄꯥ
ꯑ
ꯑꯩꯈꯣꯏꯗꯤ ꯊꯦꯡꯅ ꯊꯦꯡꯅ
ꯑꯦ
ꯊꯩꯅꯦ ꯊꯩꯅꯦ ꯄꯣꯄꯂꯤ ꯌꯥ
ꯅꯠꯇꯦ ꯊꯦꯡꯅ ꯄꯥꯟꯗꯣꯏꯅꯦꯕ ꯑꯩꯈꯣꯏꯗꯤ
ꯎ ꯂꯡꯕꯗꯤ ꯍꯧꯔꯝꯃꯤꯅꯤꯗ
ꯑꯁ ꯍꯥꯎꯗ꯭ꯔꯤ ꯍꯥꯎꯗ꯭ꯔꯤ ꯑ ꯊꯕꯛ ꯊꯕꯛ ꯐꯪꯉꯗꯤ ꯑꯩꯈꯣꯏ ꯀꯅꯥꯅ ꯈꯪꯅꯤꯡꯉꯇꯥꯦ
ꯊꯕꯛ ꯐꯪꯕꯗꯤ ꯊꯤꯕ ꯌꯥꯔꯦ
ꯎꯝ ꯑꯗꯨꯗꯕꯨꯣ
ꯍ
ꯑ ꯊꯕꯥꯛ ꯐꯪꯉꯁꯨ ꯈꯔ ꯆꯍꯤ ꯑꯅꯤ ꯑꯍꯨꯝ ꯃꯉꯥꯃꯨꯛ ꯒꯦꯞ ꯊꯝꯃꯒ ꯑꯠꯇ꯭ꯔꯗꯤ ꯅꯠꯇ꯭ꯔꯗꯤ ꯃꯦꯅꯦꯖ ꯇꯧꯕ ꯉꯝꯃꯣꯏ ꯎ
ꯎꯝ
ꯔꯦꯁꯄꯣꯟꯁꯤꯕꯤꯂꯤꯇꯤꯗꯤ ꯑꯩꯈꯣꯏꯗꯤ ꯅꯨꯄꯥ ꯑꯣꯏꯕꯅꯤꯅꯀꯣ ꯍꯣꯏ ꯅꯨꯄꯤꯁꯨ ꯄꯨꯕꯗꯤ ꯂꯩ ꯑꯗꯨꯁꯨ ꯃꯦꯟ ꯔꯣꯜꯗꯤ ꯅꯨꯄꯥꯅ ꯂꯥꯎꯏꯤꯗꯅ
ꯎꯝ
ꯑꯗꯨꯒꯤ ꯑꯩꯈꯣꯏꯗꯤ ꯍꯥꯠ ꯌꯥꯝ ꯑꯣꯏꯑ
ꯌꯥꯝ ꯂꯥꯞꯄ꯭ꯔꯣ ꯅꯣꯏ ꯈꯨꯟꯁꯦ ꯏꯝꯐꯥꯜꯗꯒꯤ
ꯔꯣꯡ ꯇ꯭ꯋꯦꯟꯇꯤ ꯁꯚꯦꯟ ꯇ꯭ꯋꯦꯟꯇꯤ ꯑꯩꯠ
ꯎꯝ
ꯈꯪꯕ꯭ꯔꯣ ꯑꯩꯅ ꯍꯥꯏꯕꯗꯣ
ꯑꯣ
ꯇ꯭ꯋꯦꯟꯇꯤꯚꯦꯟ ꯇ꯭ꯋꯦꯟꯇꯤꯚꯦꯟ ꯒꯨꯝꯕ ꯀꯤꯂꯣꯃꯤꯇꯔ ꯂꯥꯛꯄꯤꯕ ꯊꯁꯤꯡꯁꯒꯨꯝꯕ ꯑꯗꯨꯣ
ꯎꯝ ꯀꯁꯤꯡꯤꯡꯁꯂꯦ ꯍꯥꯏꯕꯗꯣ
ꯎꯝ
ꯌꯨꯝꯗ ꯁꯛꯄ
ꯍꯣꯏ ꯌꯨꯝꯗꯒꯤ ꯆꯠꯄꯅꯦ ꯑꯌꯨꯛ ꯑꯌꯨꯛꯇ ꯄꯨꯡ ꯇꯔꯨꯛ ꯂꯥꯡꯅꯤꯡꯉꯥꯏ ꯂꯥꯛꯄ ꯑꯗꯨꯒ
ꯉꯟꯅ ꯍ ꯍꯒꯠ ꯂꯒꯅꯤ ꯅꯪ ꯑꯗꯨꯗꯤ
ꯐꯔ
ꯋꯥꯔꯝꯗꯅꯤ
ꯃꯔꯛ ꯃꯔꯛꯇꯗꯤ ꯋꯥꯏ ꯃꯔꯛ ꯃꯔꯛꯇꯗꯤ ꯋꯥꯗꯦ ꯄꯥꯔꯁꯣꯅꯦꯜ ꯒꯥꯔꯤ ꯑꯃꯨꯛꯀ ꯊꯧꯕꯅꯤꯅ ꯃꯆꯥ ꯆꯥꯛ ꯑꯗꯨꯒꯤ ꯋꯥꯕ ꯅꯠꯇ꯭ꯔꯗꯤ ꯄꯥꯛꯇꯤ ꯋꯥꯔꯣꯏꯗꯗꯝꯅꯤ
ꯌꯥꯝ ꯐꯩ ꯀꯟꯅ ꯍꯣ ꯅꯎ
ꯍꯣꯏ ꯍꯧꯖꯤꯛꯀꯥꯟ ꯍꯣꯠꯅꯗꯔꯗꯒꯤ ꯃꯇꯝ ꯇꯝ ꯍꯦꯜꯂ ꯂꯩꯗꯤ ꯄꯥꯏ ꯂꯩꯇ
ꯋꯥꯉ ꯋꯥꯡꯒꯗꯕꯁꯦ ꯈꯥꯡꯗ꯭ꯔꯦꯅꯦ ꯍꯋꯥꯏꯅꯦ
ꯑꯣ ꯑꯩꯗꯤ ꯐꯣꯟꯗ ꯈꯛꯇꯪ ꯆꯤꯟ ꯀꯟꯕꯅꯦꯀꯣ ꯑꯁꯦꯡꯕꯗꯤ
ꯑꯁ ꯑꯩꯁꯨꯅꯦꯗ
ꯌꯦꯡꯕꯗꯤ ꯑꯗꯨꯕꯨ ꯑꯩꯉꯣꯟꯗ ꯀ꯭ꯂꯣꯁ ꯌꯥꯝ ꯑꯣꯏꯕ ꯏꯃꯥꯅꯈꯣꯏꯒꯨꯝꯕ ꯑꯣꯏꯔꯗꯤ ꯑꯩ ꯇꯣꯀꯤꯦꯇꯤ ꯐ ꯑꯣꯏꯌꯦꯕ ꯑꯗꯨ ꯑꯣꯏꯔꯁꯨ ꯈꯔ ꯑꯩꯉꯣꯟꯗ ꯀ꯭ꯂꯣꯁ ꯑꯣꯏꯇꯥꯕꯗꯤ ꯄꯥꯛ ꯉꯥꯡꯗꯕꯅꯤ